ꯇꯥꯔꯕꯣ ꯑꯥ ꯑꯃꯨꯛ ꯌꯥꯔꯅꯤꯀꯣ
ꯎꯝ
ꯅꯨꯄꯤ ꯑꯃ ꯁꯇꯤꯟ ꯑꯃꯨꯕ ꯊꯧꯔ ꯑꯦ ꯊꯣꯛꯈꯤꯕꯗꯣ ꯒꯥꯔꯤ ꯑꯃꯅ ꯊꯣꯝꯖꯤꯟꯈ꯭ꯔꯦꯗꯅ
ꯑꯥ
ꯒꯥꯔꯤ ꯑꯃꯅ ꯊꯣꯝꯖꯤꯟꯈ꯭ꯔꯦ ꯒꯥꯔꯤ ꯊꯧꯕꯒꯤ ꯔꯣꯝꯗꯁꯨ ꯃꯥꯢ ꯁꯥꯇꯤꯟꯅ ꯄꯣꯏꯟ ꯇꯧꯍꯧꯔꯦꯕ
ꯑꯥ
ꯄꯣꯢꯟ ꯇꯧꯍꯧꯔꯦ ꯑꯗꯨ ꯅꯨꯄꯤꯗꯣ ꯍꯥꯞꯄ ꯁꯥꯠꯇꯤꯟꯗꯨꯅ ꯁꯥꯇꯤꯟ ꯑꯃꯨꯕꯅꯦꯕꯀꯣ
ꯑꯥ
ꯊꯣꯝꯒ꯭ꯔꯦ ꯑꯗꯨꯅ ꯄꯨꯂꯤꯁꯁꯤꯡ ꯂꯥꯛꯑꯦ
ꯑꯥꯎ
ꯄꯨꯂꯤꯁꯁꯤꯡꯅ ꯏꯟꯚꯦꯁꯇꯤꯒꯦꯠ ꯑ ꯃꯥꯒꯤ ꯀꯦꯁ ꯂꯧꯔꯤꯉꯩꯗꯀꯣ
ꯑꯥ
ꯎꯝ ꯍꯧꯗꯤ ꯍꯧꯖꯤꯛꯇꯤ ꯑꯩꯈꯣꯏ ꯁꯨꯝ ꯀꯣꯏꯁꯟꯒꯨꯝꯕꯅꯤꯅꯀꯣ
ꯎꯝ
ꯏ ꯇꯪ ꯀꯜꯂꯣ ꯁꯇꯤꯟ ꯍꯥꯞ ꯀꯞꯄꯒ ꯊꯣꯛꯈꯤꯕꯗꯣ ꯒꯥꯔꯤ ꯊꯧꯕꯒꯤ ꯔꯣꯝꯗꯨꯁꯨ ꯁꯇꯤꯟꯅ ꯄꯣꯏꯟ ꯇꯧꯍꯧꯔꯦ ꯑꯗꯨꯗꯤ ꯒꯥꯔꯤꯒꯤ ꯃꯆꯨꯗꯣ ꯀꯔꯝꯕꯔꯣ ꯑꯗꯨꯒ ꯒꯥꯔꯤꯒꯤ ꯅꯝꯕꯔꯗꯣ ꯀꯌꯥꯔꯣ
ꯁꯥꯇꯤꯟ ꯄꯣꯏꯟ ꯇꯧ ꯍꯧꯔꯦ ꯑꯦ ꯈꯪꯗꯦꯅꯦ
ꯌꯥꯝ ꯂꯨꯏꯗ ꯈꯪꯗꯤꯌꯦ
ꯁꯥꯇꯤꯟ ꯑꯃꯨꯕ ꯍꯥꯞꯄꯗꯤ ꯑꯦ ꯁꯥꯇꯤꯟ ꯑꯃꯨꯕ ꯄꯥꯏꯔꯗꯤ ꯒꯥꯔꯤꯗꯨ ꯕ꯭ꯂꯦꯛ ꯀꯂꯔ ꯑꯣꯏꯔꯦ
ꯑꯥ
ꯑ ꯑꯗꯨꯒ ꯑꯩꯅ ꯉꯁꯥꯏ ꯅꯪꯉꯣꯟꯗ ꯑꯦꯛ ꯗꯣꯇꯤꯟ ꯈꯪꯕ꯭ꯔꯣ ꯍꯥꯏꯔꯗꯤ ꯑꯦꯛ ꯗꯣ ꯇꯤꯟꯁꯦ ꯁꯥꯠ ꯍꯥꯏꯔꯗꯤ ꯁꯚꯦꯟ ꯑꯣꯏꯔꯦ ꯇꯤꯟ ꯍꯥꯏꯔꯒ ꯅ ꯊ꯭ꯔꯤ ꯑꯗꯨꯗꯤ ꯒꯥꯔꯤ ꯅꯝꯕꯔꯗꯨꯅ ꯁꯚꯦꯟꯇꯤ ꯊ꯭ꯔꯤ
ꯑ ꯖꯥꯠ ꯖꯥꯠꯅꯤꯍꯦ
ꯑꯗꯣ ꯋꯥꯁꯤꯡ ꯃꯦꯆꯤꯟꯁꯦ
ꯋꯥꯁꯤꯡ ꯃꯦꯁꯤꯟ ꯑꯥ
ꯋꯥꯁꯤꯡ ꯃꯦꯆꯤꯟꯁꯦ ꯀꯃꯥꯏꯅ ꯁꯦꯡꯗꯣꯏꯔ ꯃꯥꯒꯤ ꯃꯅꯨꯡꯒꯤ ꯄꯥꯔꯠꯁ ꯀꯩꯀꯥꯗ
ꯁꯤꯗꯣꯛꯑꯒ
ꯍꯥ
ꯁꯤꯗꯣꯛꯑꯒ
ꯁꯤꯗꯣꯛꯄ ꯌꯥꯕ꯭ꯔꯣꯅꯦ
ꯈꯪꯗꯦꯌꯦ ꯁꯤꯗꯣꯛꯄ ꯌꯥꯕ꯭ꯔꯥ
ꯌꯥꯗꯕꯅꯦ ꯍꯦ ꯌꯥꯔ ꯃꯅꯤꯡꯂꯣꯝꯗꯤ ꯍꯣꯏ ꯈꯤꯇꯪꯕꯨꯗꯤ ꯌꯥꯏꯌꯦ
ꯎꯝ
ꯑꯗꯨ ꯀꯃꯥꯏꯅ ꯁꯦꯡꯗꯣꯏꯔ
ꯈꯪꯗꯦ ꯃꯊꯟꯗ ꯐꯤ ꯅꯩꯔꯦꯍꯦ
ꯑꯩꯁꯨ ꯎꯗ꯭ꯔꯤꯌꯦ ꯁꯦꯡꯕꯗꯣ
ꯑꯣ
ꯎꯝ
ꯅꯊꯟꯗꯅ ꯐꯤ ꯁꯨꯔ ꯁꯦꯝꯖꯔꯦꯕ ꯅꯠꯇ꯭ꯔꯥ
ꯈꯪꯗ꯭ꯔꯦꯗ ꯄꯥꯎꯈꯣꯡꯁꯦ ꯌꯥꯝ ꯂꯨꯏꯗ
ꯎꯝ
ꯂꯥꯏ ꯂꯥꯏꯕ ꯍꯪꯉꯛꯑꯣꯅꯦ
ꯂꯥꯢꯕꯁꯦ
ꯑꯥ
ꯃꯈꯣꯡ ꯃꯔꯤꯗꯤ ꯄꯥꯟꯕꯀꯣ
ꯑꯥ ꯑꯥ
ꯂꯦꯡꯗ ꯂꯦꯡꯕ ꯌꯥꯗꯕ ꯃꯣꯏꯁꯦ
ꯑꯥ
ꯃꯔꯤꯗꯤ ꯂꯦꯡꯗꯤ ꯂꯦꯡꯕ ꯌꯥꯗꯕ ꯃꯥꯁ ꯃꯥꯅ ꯆꯠꯅꯤꯡꯕ ꯃꯐꯝꯗꯤ ꯄꯨꯕꯗꯤ ꯉꯝꯗ꯭ꯔꯕ ꯃꯊꯟꯇꯅꯗꯤ
ꯑꯣ ꯑꯣ
ꯑꯩꯈꯣꯏ ꯃꯤ ꯑꯣꯏꯕꯅ ꯈꯔ ꯃꯤꯕꯨ ꯅꯨꯡꯁꯤꯕꯤꯔꯗꯤ ꯑꯗꯨꯝ ꯄꯨꯕꯤꯑꯕ
ꯑꯥ
ꯑꯗꯨꯗꯤ ꯀꯔꯤ ꯄꯣꯠꯁꯛꯂ ꯑꯗꯨꯗꯣ
ꯇꯦꯕ
ꯑ ꯆꯨꯃꯦ ꯆꯨꯃꯦ
ꯎꯝ
ꯂꯥꯏꯕꯗꯤ ꯅꯪ ꯂꯥꯏꯃꯟꯕꯩ ꯍꯥꯏꯔꯤꯅꯦ
ꯑꯦ ꯍꯩꯌꯦꯗꯤ ꯌꯥꯅꯤꯡꯗꯦꯕ
ꯃꯥꯅꯦ ꯏꯊꯟꯗ ꯐꯥꯎ ꯌꯥꯅꯤꯡꯗꯦ ꯀꯃꯥꯏꯅꯪ ꯌꯥꯅꯤꯡꯗꯣꯏꯅꯣ
ꯗꯤꯀꯣ ꯎꯝ
ꯎꯝ
ꯃꯄꯥꯁꯦ ꯆꯠꯊꯣꯛꯑꯒꯦꯅ ꯇꯧꯕ
ꯎꯝ
ꯃꯄꯥꯁꯦ ꯑꯩ ꯆꯠꯊꯣꯛꯑꯒꯦ ꯆꯠꯊꯣꯛꯑꯒꯦ ꯇꯧ ꯑꯗꯣ ꯃꯣꯏ ꯃꯆꯥꯁꯤꯡꯅ ꯅꯤꯡꯉꯥꯏ ꯇꯧꯃꯟꯕꯁꯤꯗꯨꯀꯣ
ꯎꯝ
ꯃꯆꯥꯁꯨ ꯃꯆꯥꯁꯨ ꯌꯥꯝꯃꯦ ꯃꯥꯗꯤ ꯉꯥꯏ ꯇꯧꯕꯅꯤꯅ ꯅꯪ ꯆꯠꯄ ꯌꯥꯔꯣꯏ ꯆꯠꯄ ꯌꯥꯔꯣꯏꯅ ꯑꯗꯨꯝ ꯃꯥꯒꯤ ꯃꯈꯣꯡꯗꯨꯗꯀꯣ ꯑꯗꯨꯝ ꯅꯞꯄꯒ ꯆꯠꯄ ꯌꯥꯔꯣꯏꯅ ꯇꯧꯋꯦ ꯍꯥꯏ ꯀꯔꯤ ꯄꯣꯠꯁꯛꯂꯥ
ꯑꯣ ꯆꯠꯄ ꯌꯥꯔꯣꯏ ꯆꯠꯄ ꯌꯥꯔꯣꯏꯅ ꯇꯧꯕ
ꯎꯝ ꯀꯞ ꯀꯞꯑꯒ ꯆꯠꯄ ꯌꯥꯔꯣꯏ ꯆꯠꯄ ꯌꯥꯔꯣꯏꯅ ꯑꯗꯨꯝ ꯅꯞꯄꯒ ꯂꯩꯕ ꯃꯥꯅ ꯆꯠ ꯆꯠꯄ ꯈꯨꯗꯤꯡ ꯑꯗꯨꯝ ꯏꯟꯅꯔꯒ ꯂꯩꯔꯦ ꯅꯞꯄꯒ
ꯅꯪꯒꯤ ꯄꯥꯎꯈꯨꯝꯁꯤ ꯌꯥꯝ ꯌꯥꯝ ꯂꯨꯏ ꯀꯃꯥꯏꯅ ꯇꯧꯔꯤꯅꯣ
ꯈꯪꯗ꯭ꯔꯦ ꯐꯣꯡꯕ ꯉꯝꯗ꯭ꯔꯦ ꯑꯩ ꯄꯥꯈꯣꯡ ꯐꯣꯡꯕ ꯉꯝꯗ꯭ꯔꯦ
ꯑꯩꯁꯨ ꯑꯗꯨꯗꯣ ꯃꯃꯤꯡꯗꯤ ꯈꯪꯗꯦ ꯌꯥꯔꯣ ꯑꯃ ꯑꯩꯈꯣꯏ ꯑ ꯂꯩꯗꯅ ꯖꯪꯒꯜꯗ ꯆꯪꯉꯀꯥꯟꯗ ꯑ ꯅꯥꯄꯤꯒꯤꯒꯨꯝꯅ ꯑꯃ ꯍꯦꯛ ꯍꯦꯛ ꯅꯞꯄꯗꯣ ꯈꯪꯒ꯭ꯔꯥꯎꯗꯒ
ꯑꯣ
ꯎꯝ ꯑꯗꯨꯗꯣ ꯑꯥ
ꯑꯗꯨ ꯌꯥꯝ ꯅꯞꯄꯁꯨ
ꯑꯗꯨꯅꯦ ꯌꯨꯝ ꯍꯜꯂꯛꯑꯀꯥꯟꯗ ꯑꯗꯨꯝ ꯂꯧꯊꯣꯛꯄꯅꯤꯅ ꯃꯥꯜꯂꯦ ꯍꯥꯏꯔ ꯀꯥꯟꯗꯅ ꯃꯥ ꯆꯍꯤꯠꯂꯤ ꯈꯨꯗꯤꯡꯁꯨ ꯑꯗꯨꯝ ꯅꯞꯄꯒ ꯂꯩꯔꯤꯗꯨꯗꯤ
ꯍꯣꯏ ꯍꯣꯏ
ꯎꯝ
ꯀꯩ ꯃꯊꯦꯜ ꯆꯥꯔꯒꯦ
ꯑꯩ ꯉꯁꯤꯗ ꯑꯩꯔꯣ ꯑꯁ ꯕꯂꯦꯟꯗ꯭ꯔꯤ ꯆꯝꯐꯨꯠꯀ ꯀꯥꯡꯉꯧ ꯑꯃꯒ ꯆꯥꯏꯗ
ꯑ ꯑ ꯁꯥꯎꯋꯦꯀꯣ ꯌꯥꯝꯅ
ꯀꯥꯏ ꯍꯥꯏꯗꯤ ꯗꯨꯗ ꯍꯒꯗꯤ ꯇ ꯑꯣꯏꯔꯅꯤ
ꯌꯥꯝ ꯆꯥꯔꯝꯃꯅꯦꯕꯣ
ꯑ ꯆꯥꯛ ꯆꯥꯗꯕꯤꯗ ꯄꯨꯣꯛꯈꯥꯝ ꯑꯣꯏꯅꯖ꯭ꯔꯥ ꯍꯥꯏ ꯉꯁꯤꯗꯤ ꯃ ꯄꯨꯈꯝ ꯑꯅꯤꯒꯨꯝꯗꯤ ꯌꯣꯁꯤꯜꯂꯛꯂꯝꯕꯅꯤ
ꯑꯩꯈꯣꯏꯗꯤꯀꯣ ꯆꯥꯛꯁꯦ ꯃꯤꯗꯤ ꯈꯨꯠꯅ ꯆꯥꯏꯗꯅ
ꯎꯝ
ꯑꯩꯈꯣꯏꯗꯤ ꯈꯨꯠꯅ ꯆꯥꯗ꯭ꯔꯦ
ꯀꯩꯅ ꯆꯥꯔꯤꯕ ꯑꯗꯨꯗꯤ
ꯄ꯭ꯂꯦꯠ ꯄ꯭ꯂꯦꯠꯇꯁꯨ ꯆꯥꯗꯦ ꯑꯩꯈꯣꯏꯗꯤ ꯁ꯭ꯂꯤꯝ ꯁꯤꯗꯣ ꯈꯪꯕ꯭ꯔꯥ
ꯑꯥ
ꯁ꯭ꯂꯤꯝꯁꯤꯗꯣ ꯈꯪꯕ꯭ꯔꯥ
ꯆꯥꯎ ꯆꯥꯎꯕꯗꯣ ꯑꯥ ꯎꯝ ꯍꯣꯏ
ꯑꯗꯨꯗꯅꯦ ꯆꯥꯛꯁꯨ ꯌꯦꯟꯖꯥꯡꯁꯨ ꯍꯩꯖꯤꯜꯂꯅꯤꯗꯅ ꯑꯗꯨꯒ ꯇꯣꯠꯈꯥꯏꯔꯅꯤ ꯇꯣꯠꯈꯥꯏꯔꯒꯅꯦ ꯆꯤꯟ ꯍ ꯇꯨꯌꯥ ꯆꯤꯟ ꯀꯥꯊꯣꯛꯑꯒꯅꯦ
ꯑ
ꯑꯗꯨꯒ ꯃꯤ ꯑꯃꯅ ꯍꯌꯦꯠꯇꯗꯣꯏꯕ
ꯎꯝ ꯑꯁ ꯅꯅꯨꯡꯉꯥꯏꯒꯦꯁꯤꯗꯤ ꯑꯗꯨꯗꯤ ꯀꯥꯊꯣꯛꯇ꯭ꯔꯁꯨ ꯌꯥꯔꯅꯤ ꯑꯗ ꯄꯥꯏꯞ ꯑꯃ ꯑꯣꯏꯅ ꯇꯛꯁꯦꯡ ꯑꯧ ꯊ ꯌꯥꯗ꯭ꯔꯣ
ꯐꯒꯤ ꯅꯠꯇꯦ ꯑꯩꯈꯣꯏꯗꯤ ꯆꯥꯕꯁꯦ ꯈꯖꯤꯛ ꯈꯔꯥꯛ ꯅꯠꯇꯦꯕ
ꯑꯥ ꯆꯥꯎꯈꯠꯄꯒꯤ ꯃꯇꯨꯡ ꯏꯟꯅ ꯅꯣꯏ ꯑꯗꯨ ꯏꯁꯇꯥꯏꯜꯗ ꯀꯣꯄꯤ ꯇꯧꯔꯕꯀꯣ
ꯑꯥ
ꯑꯁ ꯆꯥꯎꯈꯠꯂꯦꯍꯦ ꯅꯣꯏꯁꯤꯗꯤ ꯊꯥ ꯊꯥꯖꯗꯕ ꯁꯥꯔꯒ ꯇꯧꯔꯝꯃꯦꯍꯦ
ꯑ ꯑꯗꯨꯒꯤꯅꯦ
ꯑꯥ ꯑꯗꯨꯒꯤꯅꯦ ꯑꯠꯆꯥ
ꯆꯥꯎꯈꯠꯄ ꯃꯐꯝꯗꯗꯤ ꯆꯥꯎꯈꯠꯄ ꯃꯐꯝꯗꯗꯤ ꯅꯣꯏꯕꯕꯁꯤ ꯌꯥꯝ ꯆꯠꯅꯩꯗꯅ
ꯎꯝ ꯍꯣꯏ ꯅꯨꯡꯉꯥꯏꯌꯦꯦ
ꯎꯝ
ꯅꯣꯏ ꯔꯣꯝꯂꯒ ꯍꯥꯏꯔꯗꯤ ꯑ ꯅꯣꯏꯕ ꯉꯥꯛꯇ
ꯎꯝ
ꯑꯃꯗꯒꯤ ꯑꯃꯗꯒꯤ ꯌꯦꯡꯉꯀꯥꯟꯗ ꯌꯥꯝ ꯉꯥꯛꯇ ꯉꯦ
ꯎꯝ
ꯑꯦ ꯅꯪꯅ ꯃꯁꯤꯡ ꯌꯥꯝ ꯍꯩꯌꯦ ꯀꯩꯒꯤꯅꯣ
ꯑꯥ
ꯅꯪ ꯏꯇꯥ ꯊꯥꯖꯗꯅ ꯅꯆꯤꯟ ꯌꯥꯝ ꯍꯩꯌꯦ ꯀꯃꯥꯏꯅ ꯇꯧꯔꯤꯅꯣꯕ
ꯑꯁ ꯅꯣꯏꯔꯣꯝꯗ ꯂꯩꯕꯗꯨꯗꯤ ꯅꯥꯅ ꯂꯩꯦꯣꯏ ꯀꯌꯥꯁ ꯄꯨꯟꯅꯕ ꯃꯤꯁꯨ ꯀꯅꯥꯝꯇ ꯂꯩꯇꯕꯅꯤꯅ ꯋꯥ ꯉꯥꯡꯕ ꯊꯣꯛꯄꯁꯨ ꯍꯩꯅꯗꯦꯗꯅ
ꯑ
ꯑꯗꯨꯅꯦꯅ
ꯍꯣꯏ ꯍꯣꯏ
ꯑꯩꯈꯣꯏꯔꯣꯝꯗ ꯂꯥꯛꯑꯒ ꯑꯁ ꯑꯩꯈꯣꯏꯒꯤ ꯋꯥꯊꯤ ꯋꯥꯔꯦꯟ ꯇꯥꯔꯗꯤ ꯅꯣꯏ ꯑꯗꯨꯝ ꯌꯥꯔꯅꯤ
ꯈꯪꯅꯤꯕ
ꯎꯝ ꯀꯃꯥꯏꯅ ꯇꯧꯒꯦ ꯍꯥꯏꯕꯗ ꯑꯩꯈꯣꯏꯒꯤ ꯄꯨꯟꯁꯤ ꯑꯩꯈꯣꯏꯒꯤ ꯂꯥꯏꯐ ꯏꯁꯇꯥꯏꯜꯁꯦ ꯃꯍꯥꯔꯥꯖꯥꯒꯤ ꯂꯥꯏꯐ ꯏꯁꯇꯥꯏꯜꯗꯅꯦꯕ ꯑꯩꯈꯣꯏ ꯂꯩꯔꯤꯁꯤ ꯔꯣꯝꯗꯗꯤ꯫
ꯑꯣ ꯌꯥꯝ ꯐꯩꯅꯦ
ꯐꯕꯅꯦ ꯑꯁ ꯃꯤ ꯍꯥꯏꯕꯗꯤ ꯐꯗꯣꯏꯅꯦ ꯐꯠꯇ꯭ꯔꯗꯤ ꯀꯥꯏꯗꯩ ꯌꯥꯗꯣꯏꯅꯣ
ꯃꯥꯅꯦ
ꯍꯦꯛ ꯐꯠꯇ꯭ꯔꯕ ꯂꯣꯏꯔꯦ ꯑꯗꯨꯝ ꯄꯨꯟꯁꯤꯗꯤ
ꯎꯝ
ꯑꯁ
ꯑꯁ
ꯎꯝ ꯅꯣꯏꯗꯤ ꯍꯨꯔꯦꯟꯃꯨꯛ ꯄꯨꯡ ꯀꯌꯥ ꯀꯌꯥ ꯐꯥꯎ ꯋꯥꯔꯤ ꯁꯥꯈꯤꯒꯗꯧꯔꯣꯏꯔꯣ ꯅꯣꯏꯒꯤ ꯂꯩꯗꯅ
ꯌꯦꯗ꯭ꯔꯗ ꯁꯤꯗ ꯑꯁ ꯋꯥꯔꯦ ꯉꯔꯥꯡ ꯅꯨꯡꯗꯥꯡꯁꯦ ꯇꯨꯝꯗꯈꯩ ꯋꯥꯔꯤ ꯁꯥꯔꯒꯅꯦ
ꯑꯌꯨꯛꯛꯇ ꯍꯧꯒꯠꯄ ꯉꯝꯗ꯭ꯔꯤ ꯄꯨꯡ ꯑꯅꯤ ꯑꯍꯨꯝ ꯄꯥꯎ ꯋꯥꯔꯤ ꯁꯥꯔꯕꯅꯤꯅ
ꯂꯣꯏꯁ
ꯎꯝ
ꯅꯣꯏ ꯂꯩꯁꯥꯕꯤ ꯄꯥꯈꯪ ꯂꯣꯏꯗꯤ ꯂꯣꯏ ꯐꯥꯔꯦꯕꯀꯣ
ꯍꯣꯏ꯫
ꯑꯗꯣ ꯅꯣꯏ ꯂꯩꯁꯥꯕꯤ ꯄꯥꯈꯪ ꯐꯥꯔꯦ ꯅꯣꯏꯅ ꯀꯔꯤꯒꯨꯝꯕ ꯂꯩꯗꯅ ꯅꯪꯒꯤ ꯅꯣꯏꯒꯤ ꯅꯇꯨꯒꯨꯝꯕꯗ ꯋꯥꯔꯤ ꯁꯥꯕꯖꯦ
ꯁꯥꯕꯖꯦ ꯑꯥ
ꯀꯃꯥꯏꯅ ꯁꯥꯟꯅꯒꯦ ꯈꯪꯅꯤꯡꯉꯦꯅꯦ
ꯀꯩꯗꯧꯔꯤꯅꯣ ꯆꯥꯛ ꯆꯥꯔꯕꯣ
ꯑ
ꯉꯁꯤ ꯀꯩ ꯀꯩꯀꯩ ꯇꯧꯒꯦ ꯉꯁꯤ ꯀꯥꯏ ꯀꯥꯏ ꯆꯠꯀꯦ
ꯑꯥ
ꯀꯅꯥ ꯀꯅꯥ ꯊꯦꯡꯅꯕ
ꯅꯨꯡꯉꯥꯏꯕ꯭ꯔꯥ ꯉꯁꯤ ꯅꯨꯃꯤꯠꯁꯦ ꯅꯨꯡꯉꯥꯏꯕ꯭ꯔ
ꯑꯥ
ꯍꯔꯥꯎꯕ꯭ꯔ
ꯎꯝ ꯆꯥꯛ ꯆꯥ ꯆꯥꯛ ꯎꯝ ꯆꯥꯛ ꯀꯌꯥꯔꯛ ꯆꯥꯒꯦ
ꯑꯦ
ꯁꯤꯃꯉꯥꯏꯗꯅ
ꯑꯗꯨꯗꯤ ꯅꯣꯏꯖꯦ ꯔꯣꯃꯥꯟꯁꯗꯤ ꯐꯖꯅ ꯆꯪꯗ꯭ꯔꯦꯍꯦ
ꯑꯩꯈꯣꯏꯗꯤꯅꯦ ꯅꯨꯡꯁꯤ ꯅꯨꯉꯣꯟꯗ ꯍꯧꯖꯤꯛ ꯇꯧꯕ ꯃꯇꯝ ꯅꯠꯇ꯭ꯔꯦꯕ ꯈꯪꯕ꯭ꯔ꯫ ꯑꯩꯈꯣꯏꯗꯤ ꯅꯨꯡꯁꯤ ꯅꯤꯉꯣꯟ ꯀꯥꯟꯅꯗ꯭ꯔꯦ
ꯕꯦꯔ ꯌꯥꯝ ꯀꯥꯕꯅꯤꯀꯣ ꯑꯗꯨꯗꯣ ꯎꯝ ꯍꯔꯦꯡ ꯋꯥꯏ ꯌꯨꯝ ꯄꯥꯟꯂ ꯀꯥꯟꯗ ꯅꯤꯃ ꯋꯥꯔꯤ ꯁꯥꯐꯝ ꯈꯪꯗꯕꯤꯗ
ꯑꯥ ꯈꯪꯗꯦ ꯑꯗꯨꯕꯨꯗꯤ ꯑꯗꯨꯃꯥꯏꯅ ꯇꯧꯒꯗ꯭ꯔꯥꯕꯨꯗꯤ ꯈꯪꯗꯦꯕꯀꯣ
ꯎꯝ
ꯑꯗꯣ
ꯑꯦ ꯏꯁꯊꯔꯗꯨꯁꯨ ꯐꯪꯈ꯭ꯔꯦꯍꯦ
ꯍꯥꯟꯅꯒꯤ ꯍꯥꯟꯅꯒꯤꯗꯣ ꯅꯠꯇꯕ
ꯎꯝ ꯍꯧꯖꯤꯛꯈꯥꯇ
ꯅꯣꯏ ꯅꯣꯏ ꯈꯨꯟꯗꯒꯤ
ꯎꯝ
ꯅꯣꯏ ꯈꯨꯟ ꯃꯥꯟꯅꯕ
ꯎꯝ
ꯑꯣ ꯌꯥꯝ ꯐꯩꯅꯦ
ꯃꯣꯏꯖꯤꯗꯤ ꯑꯗꯨꯝ ꯏꯈꯪ ꯈꯪꯍꯧꯗꯅ ꯂꯣꯟ ꯂꯣꯟꯅ ꯇꯧꯔꯝꯖꯥꯠꯅꯤꯅꯦ
ꯑꯣ
ꯅꯨꯄꯤ ꯍꯥꯏꯕꯖꯦ ꯃꯣꯏꯒꯤ ꯃꯅꯨꯡꯒꯤ ꯋꯥ ꯀꯩꯝ ꯍꯥꯏꯔꯛꯇꯦ ꯍꯥꯏꯕꯗꯣ
ꯑꯥ ꯍꯣꯏ ꯎꯝ
ꯅꯪꯖꯨ ꯑꯗꯨꯃꯥꯏꯅ ꯇꯧꯔꯝꯅꯤꯗꯀꯣ
ꯑꯩꯗꯤ ꯑꯗꯨꯃꯥꯏꯅ ꯇꯧꯗꯦꯗ ꯂꯩꯇꯦ
ꯍꯖꯥꯒꯗꯧꯕ ꯋꯥꯠꯂꯤꯗ
ꯑꯁꯦꯡꯕꯅꯦ ꯑꯁꯦꯡꯕꯅꯦ ꯅꯥꯎ ꯄꯥ ꯅꯆꯦ ꯑꯩꯈꯣꯏꯁꯦ
ꯎꯝ
ꯈꯪꯗꯦꯅꯦ ꯁꯤꯒꯨꯝꯕꯁꯦ ꯈꯪꯗꯦ ꯆꯥꯟꯅꯕ ꯐꯪꯗꯕꯩꯔꯥ ꯀꯩꯅꯣ ꯀꯩꯅꯣ ꯑꯃ ꯏꯇꯧ ꯇꯧꯋꯦꯅꯦ
ꯀꯩꯅꯣ ꯏꯇꯧ ꯇꯧ